ꯍꯂꯣ ꯀꯩꯗꯧꯔꯤꯒꯦ ꯑ ꯀꯩꯗꯧꯔꯤꯒꯦ
ꯏ ꯄꯒꯂꯌꯦ ꯅꯪꯗꯤ
ꯀꯁꯨ ꯍꯄ꯭ꯔꯒ ꯂꯩ ꯑꯦꯗ ꯀ
ꯕ꯭ꯔꯣꯁꯦ ꯄꯨꯡ ꯀꯌꯥꯗ ꯂꯩꯕ꯭ꯔꯣ
ꯇꯞ ꯊꯥꯔꯇꯤꯅ ꯂ
ꯆꯥ ꯐ꯭ꯔꯦꯛꯀ꯭ꯔꯤꯖ ꯂꯩꯌꯦꯦꯖꯤꯁꯨ ꯡꯒꯌꯥ ꯇꯥꯔꯕ ꯄꯨꯡ ꯑꯃ ꯋꯥꯠꯂꯤꯦ ꯀꯩ ꯌꯦꯟꯁꯥꯡ ꯆꯥꯔꯒꯦ
ꯎ ꯑꯩꯈꯣꯏ ꯂꯣꯟꯗ ꯔꯦꯡꯊꯟ ꯍꯥꯏꯕꯗꯣꯛꯇ ꯁꯥꯏ
ꯑꯣ ꯑꯣ ꯑꯣ ꯑꯣ ꯕ ꯂꯩꯕ꯭ꯔꯥ ꯅꯠꯇ꯭ꯔꯒ
ꯎꯝ ꯂꯩꯔꯤꯅꯦ ꯀꯅꯥꯅꯣ ꯐ꯭ꯔꯤꯗ ꯄꯤꯔꯛꯇꯣꯏꯅꯣ ꯍꯧꯖꯤꯛ ꯌꯥ ꯇ
ꯐꯕ꯭ꯔꯥ ꯐꯤꯁꯇ ꯀꯌꯥ ꯀꯌꯥ ꯂꯥꯛꯄ꯭ꯔꯥ
ꯄꯤꯁ ꯄꯤꯁ ꯑꯦꯠ ꯅꯥꯏꯟꯗ ꯋꯥꯟ ꯍꯟꯗ꯭ꯔꯦꯠ
ꯑꯩ ꯄꯥꯝꯃꯦ ꯑꯩꯁꯨ ꯆꯥꯃꯤꯟꯅꯩ
ꯂꯩꯔꯗꯤ ꯍꯥꯏꯔꯛꯀꯦ ꯂꯧ ꯂꯧꯒꯦ ꯍꯥꯏꯔꯗꯤ ꯄꯩꯁꯥꯒꯤ
ꯊꯣꯡꯝꯕ ꯍꯩꯇꯦ
ꯑꯦ ꯐꯨꯠ ꯂꯩꯗꯅ ꯀꯨꯀꯔꯗ ꯀꯥꯝꯃꯦꯗꯅ ꯀꯨꯀꯔꯗ ꯃꯉꯥ ꯇꯔꯨꯛꯒ ꯀꯥꯃꯤꯅꯤꯅ ꯑꯗꯨ ꯂꯣꯏꯔꯒ ꯑ ꯁꯨꯔꯒ ꯑꯗꯨꯝ ꯃꯦꯠꯄ ꯑꯣꯏꯅ ꯆꯥꯕꯁꯨ ꯌꯥꯔꯦ ꯈꯤꯇꯪ ꯄꯤꯛꯍꯜꯂꯒ ꯑꯗꯨꯗꯨꯒ ꯌꯦꯟꯁꯥꯡ ꯑꯣꯏꯅ ꯆꯠꯅꯤꯡꯉꯗꯤ ꯐꯨꯠꯄꯗꯣ ꯐꯨꯠꯄꯒꯤ ꯃꯍꯤꯗꯣ ꯆꯥꯝꯊꯣꯛꯑꯦꯗꯅ ꯏꯁꯤꯡ ꯑꯃꯨꯛ ꯍꯥꯞꯄ꯭ꯔꯒ ꯏꯁꯤꯡ ꯃꯍꯤ ꯑꯣꯏꯅꯔꯦ ꯌꯦꯟꯁꯥꯡ ꯃꯍꯤ ꯑꯣꯏꯅꯕ ꯍꯥꯞꯄꯤꯦꯗꯅ ꯑꯗꯨꯒ ꯄꯔꯣꯛ ꯊ ꯃ ꯀꯔꯤꯔꯤꯔꯤ ꯊꯔꯤ ꯊꯝꯃꯣ ꯑꯗꯨ ꯅꯠꯇꯕꯤꯗ ꯁꯧꯒ꯭ꯔꯤꯒꯤ ꯃꯔꯨꯗꯣ ꯑꯗꯨꯗꯣ ꯍꯥꯞꯅꯤꯡꯉꯒ ꯇ ꯍꯥꯞꯄꯦꯑ ꯍꯥꯎꯕꯅꯤ ꯁꯥ ꯃꯔꯣꯏꯗꯣ ꯂꯥꯁꯇ ꯍꯥꯞꯄꯤꯗꯅ ꯍꯥꯎ ꯃꯅꯦ
ꯑꯣ ꯆꯥꯅꯤꯡꯉꯦ ꯑꯩꯁꯨ ꯄꯨꯔꯛꯎꯀꯣ ꯅꯣꯡꯃ
ꯄꯨꯔꯛ ꯄꯟꯠꯇꯦ ꯑꯩ ꯏꯃꯥꯗꯣ ꯌꯣꯜꯂꯦꯕꯀꯣ ꯑꯗꯨꯗ ꯂꯩꯔꯗꯤ ꯂꯩꯅꯕ ꯍꯥꯏꯔꯛꯀꯦ ꯄꯩꯁꯥ ꯄꯨꯔꯒ ꯂꯥꯛꯑꯣ ꯄꯥꯏꯔꯒ ꯂꯥꯛꯑꯣ
ꯈꯔ ꯗꯤꯁꯀꯥꯎꯝ ꯄꯤꯌꯨꯀꯣ ꯑꯗꯨ ꯑꯣꯏꯔꯗꯤ
ꯎ
ꯗꯤꯁꯀꯥꯎꯟ ꯍꯥꯏꯁꯦ ꯄꯤꯁ ꯀꯨꯟꯊ꯭ꯔꯥꯒꯨꯝꯕꯗꯨꯀꯣ ꯌꯥꯡꯈꯩꯅꯤ
ꯑꯣ ꯑꯣ ꯑꯣ ꯑꯣ ꯑꯣ ꯅꯖꯤꯅꯗꯤꯦ ꯑꯩ ꯆꯥꯃꯀꯤ ꯅꯤꯄꯥꯟꯒꯨꯝꯕ ꯇꯧꯕꯗ ꯅꯡ ꯍꯥꯞꯄꯗꯨꯅ ꯀꯨꯟꯗ꯭ꯔꯥ ꯍꯥꯄ ꯑꯣ
ꯍꯣꯏ ꯆꯝꯃꯒꯤ ꯍꯥꯏꯕ ꯅꯠꯇꯦꯗ ꯌꯥꯡꯈꯩꯒꯤ ꯍꯥꯏꯕꯅꯤꯗ
ꯑꯣꯑꯣ ꯌꯥꯏꯌꯦ ꯌꯥꯏ
ꯃꯤ ꯌꯥꯝꯕꯁꯨ ꯅꯠꯇꯦꯀꯣ ꯑꯩꯈꯣꯏꯗꯣ
ꯑꯣ ꯀꯨꯟꯊ꯭ꯔꯥ ꯃꯨꯛꯗꯤ ꯌꯥꯔꯦꯕꯀꯣ
ꯍꯣꯏ ꯌꯥꯢ ꯃꯤ ꯑꯅꯤꯒꯤꯗꯤ ꯌꯥꯔꯦꯀꯣ ꯑꯗꯣ ꯅꯪꯅ ꯅꯨꯡꯁꯤꯕꯒꯤ ꯀꯩꯅꯣ ꯍꯥꯞꯀꯦ ꯍꯥꯏꯔꯗꯤ ꯌꯥꯏ ꯌꯥꯡꯈꯩꯒꯤꯗꯨ ꯌꯥꯡꯈꯩ ꯇꯧꯔꯁꯨꯅ ꯂꯨꯄꯥ ꯂꯨꯄꯥ ꯇꯧꯔꯣ ꯇꯥꯕꯔꯣ ꯑꯩꯅ ꯐꯖꯅ ꯉꯥꯡꯕꯗꯣ